ꯍꯜꯂꯣ ꯍꯜꯂꯣ ꯏꯌꯥꯝꯕ
ꯕꯣ ꯅꯪꯕꯣ
ꯅꯨꯡꯉꯥꯏꯔꯤ ꯏꯌꯥꯝꯕ ꯑꯁ ꯀꯃꯥꯏ ꯀꯃꯥꯏ ꯇꯧꯔꯤꯒꯦꯅꯦ
ꯑꯁ ꯁꯨꯝ ꯄꯥꯛꯂꯩꯗ ꯂꯩꯔꯤꯗ ꯅꯪꯕꯣ ꯀꯃꯥꯏ ꯀꯃꯥꯏ ꯇꯧꯔꯤꯒꯦ ꯅꯪꯕꯣ
ꯑꯁ ꯑꯥ ꯑꯩꯁꯨ ꯁꯣꯟꯗ ꯃꯊꯥ ꯁꯥꯔꯦꯅꯦ
ꯀꯩꯒꯤꯅꯣꯅꯦ ꯅꯪꯕꯣ
ꯑꯪ ꯅꯥꯁꯤꯜꯂꯛꯄꯁꯤꯗ
ꯑꯥꯏ ꯀꯩꯅꯣ ꯅꯪ ꯑꯣꯛ ꯈ꯭ꯔ ꯂꯣꯏ ꯇꯧꯕꯗꯧ ꯑꯃꯨꯛ ꯅꯥꯔꯕꯣ
ꯑꯣꯛ ꯅꯥꯔꯦ
ꯑꯁ ꯅꯪ ꯍꯟꯗꯛꯀꯤ ꯑꯣꯛ ꯇꯨꯅ ꯅꯪ ꯄꯩꯁꯥ ꯈꯔꯗꯤ ꯐꯪꯉꯅꯤꯅ ꯅꯪ ꯌꯥꯝꯅ ꯋꯥꯈꯜ ꯃꯣꯟꯗꯥ ꯅꯨꯡꯉꯥꯏꯅ ꯂꯩꯗꯥꯏꯅꯦ ꯅꯪꯒꯤ ꯑꯣꯛꯇꯨ ꯌꯥꯝꯗꯤ ꯌꯥꯝꯗꯥꯏꯅꯦ
ꯑꯣꯛ ꯇꯔꯦꯠꯅꯦ ꯑꯗꯨꯗ ꯑꯥ ꯑꯃ ꯑꯍꯨꯝꯃꯨꯛ ꯑꯍꯨꯝꯃꯨꯛ ꯅꯥꯔꯦ
ꯑꯥ ꯑꯁ ꯗꯎ ꯌꯥꯗꯦꯅꯦ ꯑꯗꯨꯗꯤ
ꯒꯨꯂꯤ ꯅꯨꯡ ꯈꯔ ꯄꯤꯖꯕ ꯌꯥꯝ ꯀꯟꯅ ꯅꯥꯕꯕꯨꯗꯤ ꯑꯣꯏꯗ꯭ꯔꯤ ꯒꯨꯂꯤꯅꯨꯡ ꯈꯔ ꯄꯤꯖꯕ ꯑꯝ ꯇꯧꯋꯤ
ꯑꯣ ꯁꯦꯕꯥꯁꯦꯕꯤ ꯈꯔ ꯋꯥꯅ ꯍꯣꯠꯅꯔꯝꯃꯅꯤ ꯅꯪ ꯑꯗꯨꯗꯤ
ꯎꯝ
ꯅꯪ ꯋꯥꯅ ꯍꯣꯠꯅꯔ ꯀꯥꯟꯗ ꯆꯥꯎꯔꯛꯑꯀꯥꯟꯗ ꯑꯗ ꯅꯥꯕꯗꯤ ꯊꯃꯣꯏꯗ ꯅꯨꯡꯉꯥꯏꯔꯝꯃꯣꯏ
ꯑꯁ ꯌꯥꯗ꯭ꯔꯦꯗ ꯑꯌꯥꯝꯕ ꯀꯥꯏꯗꯩꯅꯣ ꯁꯣꯟꯅ ꯃꯌꯥꯝ ꯅꯥꯕ ꯍꯧꯅꯔꯝꯕꯗꯣ ꯍꯧꯅꯔꯀꯥꯟꯗꯨꯗ ꯃꯆꯤꯟꯖꯥꯛꯇꯣ ꯈꯣꯏ ꯈꯣꯏ ꯈꯣꯏꯗ ꯈꯣꯏ ꯑꯗꯥꯏꯗꯗꯤ ꯃꯆꯤꯟꯖꯥꯛꯇꯣ ꯀꯅꯣ ꯇꯧꯋꯦꯕ ꯈꯣꯏꯒꯤ ꯑꯥ ꯗꯨꯀꯥꯟꯗꯒꯤ ꯂꯩꯔ ꯂꯩꯔ ꯄꯤꯖꯗꯦꯕ
ꯑꯥ
ꯃꯌꯥꯝ ꯀꯅꯣ ꯍꯥꯏꯗꯤ ꯃꯌꯥꯝ ꯆꯥꯕꯒꯤ ꯑꯔꯦꯝꯕ ꯆꯒꯨꯝ ꯆꯅꯥꯏꯗꯣ ꯈꯣꯃ ꯈꯣꯃ ꯑꯗꯨꯝ ꯄꯤꯖꯟꯅꯩꯑꯕ
ꯑꯣꯛ ꯅꯥꯕ ꯍꯧꯔꯛꯄ ꯃꯇꯝꯗ ꯑꯈꯣꯏꯅ ꯄꯤꯖꯔꯨꯕ
ꯑꯥ
ꯑꯗꯩ ꯅꯥꯔꯛꯄꯅꯦꯕ
ꯑꯣ ꯐꯠꯇꯕ ꯆꯤꯟꯖꯥꯛꯀ ꯌꯥꯎꯈ꯭ꯔ ꯖꯥꯠꯂꯣ
ꯎꯝ ꯃꯣꯏ ꯀꯣꯛꯀꯤ ꯀꯩꯅꯣꯖꯦ ꯑꯗꯨ ꯈꯠꯇ ꯅꯠꯇꯅ ꯃꯣꯏ ꯅꯨꯡꯁꯤꯠ ꯄꯥꯎ ꯑꯝ ꯇꯥꯏꯕ
ꯃꯌꯦꯛꯁꯦ
ꯃꯍꯤꯛꯁꯦ ꯑꯩ ꯅꯨꯡꯁꯤꯠꯇ ꯌꯥꯎꯕꯗꯤ ꯑꯈꯣꯏꯒꯤ ꯎꯝ
ꯇꯤꯟ ꯀꯥꯡꯅꯦ ꯁꯨꯝ
ꯍꯣ ꯍꯣ ꯍꯣ ꯇꯤꯟ ꯍꯥꯏꯗꯤ ꯎꯆꯦꯛ ꯑꯣꯏꯔꯣ ꯍꯥꯏꯗꯤ ꯑꯈꯣꯏꯒꯤ ꯑꯣꯛꯀꯤ ꯕꯒꯣꯁꯗꯣ ꯑꯗꯨꯗ ꯃꯣꯏꯒꯤ ꯑꯣꯛꯀꯤ ꯃꯆꯤꯟꯖꯥꯛꯇꯣ ꯎꯆꯦꯛ ꯅꯨꯡ ꯂꯥ ꯄꯥꯏꯔ ꯗꯨꯝ ꯆꯥꯕ ꯗꯨꯝ ꯌꯥꯎꯋꯤꯗꯅ ꯑꯗꯨꯗ ꯃꯍꯤꯛ ꯑꯥ ꯗꯤ ꯂꯩꯅꯥꯗꯣ ꯎꯆꯦꯛꯅ ꯄꯣꯔꯛꯑꯒ ꯍꯥꯏꯗꯤ ꯑꯗꯨꯃꯥꯏꯅ ꯇꯧꯕꯖꯤꯖꯨ ꯃꯤꯅ ꯁꯨꯝ ꯍꯥꯏꯅꯕ ꯍꯥꯏꯇꯥꯔꯦ ꯆꯨꯝꯃꯤꯔ ꯂꯥꯜꯂꯤꯔꯗꯤ ꯈꯪꯗꯦ ꯑꯃꯥꯏꯅ ꯁꯟꯗꯣꯛꯑꯦ ꯍꯥꯏ ꯗꯨꯅ ꯍꯧꯖꯤꯛꯇꯤ ꯑꯣꯛꯁꯦ ꯈꯪꯗꯦ ꯀꯩ ꯍꯥꯏꯗꯣꯏꯅꯣ ꯋꯥꯅ ꯍꯣꯠꯅꯖꯔꯤꯁꯦ ꯑꯔꯦꯝꯕ ꯇꯥꯔꯗ꯭ꯔꯥ
ꯅꯪꯒꯤ ꯑꯣꯛꯇꯣ ꯅꯍꯥꯟ ꯑꯩꯅ ꯂꯥꯛꯄꯗꯗꯤ ꯌꯥꯝꯅ ꯄꯤꯍꯧꯕꯅꯦ ꯍꯧꯖꯤꯛꯇꯤ ꯌꯥꯝ ꯆꯥꯎꯔꯦ ꯅꯍꯥꯟꯗ ꯅꯪ ꯑꯩꯒ ꯋꯥꯔꯤ
ꯑꯗꯨꯅꯤ ꯆꯥꯎꯔꯀꯥꯟꯁꯤꯗ ꯌꯣꯟꯕ ꯌꯥꯔꯕ ꯃꯇꯝꯁꯤꯗ ꯃꯊꯥ ꯁꯥꯔꯤꯁꯦ
ꯎꯝ ꯅꯨꯡꯉꯥꯏꯇꯦꯅꯦ ꯇꯧꯔꯤꯁꯦ
ꯑꯇꯩ ꯂꯦꯝꯍꯧꯔꯤ ꯑꯣꯛꯇꯨꯗꯤ ꯑꯇꯣꯞ ꯖꯒꯥ ꯑꯝꯗ ꯊꯩꯗꯣꯛꯈ꯭ꯔꯦꯕ
ꯑꯥ
ꯑꯈꯣꯏꯒꯤ ꯊꯪꯅꯕꯝꯒꯤ ꯃꯥꯒꯤ ꯃꯥꯏ ꯌꯣꯟꯒꯤꯗ ꯉꯥꯏꯔꯤꯕ ꯑꯣꯛꯇꯣ ꯑꯗꯩ ꯃꯥꯏ ꯑꯍꯥꯡꯕꯗꯨꯗ ꯑꯩꯅ ꯑꯗꯨꯗꯕꯨꯗꯤ ꯊꯦꯡꯖꯜꯂꯦꯕ ꯑꯅꯥꯕꯗꯨꯅ ꯇꯣꯉꯥꯟꯅ ꯊꯝꯃꯁꯨ ꯗꯩꯩ ꯍꯤꯗꯥꯛ ꯂꯥꯡꯊꯛ ꯄꯤ ꯄꯤꯖꯔꯒ ꯐꯔꯛꯀꯗ꯭ꯔꯅ ꯑꯗꯨꯃꯥꯏꯟ ꯇꯧꯋꯦ ꯑꯗꯩ ꯃꯆꯤꯟꯖꯥꯛꯁꯦ ꯍꯨꯖꯤꯛꯀꯥꯟꯗꯤ ꯀꯅꯣ ꯇꯧꯗ꯭ꯔꯦ ꯈꯣꯝꯃ ꯄꯤꯖꯗ꯭ꯔꯦ ꯌꯨꯝꯗ ꯆꯥꯛ
ꯈꯣꯏ ꯀꯩꯅꯣ ꯑꯣꯏꯅ ꯊꯥꯒꯠꯂ ꯗꯨꯝ ꯊꯣꯡꯉꯒ ꯄꯤꯖꯔꯦ ꯀꯅꯣ ꯄꯥꯠꯇꯒꯤ ꯐꯥꯝꯗꯒꯤ ꯀꯦꯅꯣ ꯃꯣꯏꯒꯤ ꯀꯦꯅꯣ ꯈꯔ ꯀꯕꯣꯡ ꯅꯥꯄꯤꯒꯨꯝꯕ ꯀꯩꯒꯨꯝꯕ ꯈꯔ ꯐꯥꯜꯂꯨꯒ ꯑꯗꯒꯤ ꯆꯦꯡꯀꯨꯝ ꯅꯨꯡꯀꯨꯞ ꯈꯔ ꯇꯣꯠꯁꯤꯜꯂꯒ ꯃꯤꯛꯁ ꯇꯧꯔꯒ ꯑꯗꯨꯝ ꯄꯤꯖꯥꯔꯦ ꯍꯧꯖꯤꯛꯀꯥꯟꯁꯦ
ꯍꯧꯖꯤꯛꯄꯨ ꯈꯔ ꯐꯔꯛꯑꯕꯣ ꯅꯪ ꯑꯣꯛꯇꯨꯕꯣꯨ
ꯐꯕ ꯍꯥꯢꯖꯦ ꯌꯥꯝ ꯐꯕꯗꯤ ꯑꯣꯏꯗ꯭ꯔꯤꯗ ꯈꯪꯗꯦ ꯀꯃꯥꯏꯅ ꯇꯧꯗꯣꯏꯅꯣ
ꯑꯩꯅꯗꯤ ꯅꯪꯁꯦ ꯅꯣꯡꯃꯇ ꯀꯣꯏꯕ ꯆꯠꯂꯨꯁꯤꯒ ꯍꯥꯏꯔꯤꯁꯤꯗꯤ ꯅꯪ ꯑꯣꯛꯇꯣ ꯅꯥꯔꯕꯅꯤꯅ ꯌꯥꯔꯥꯔꯣꯏ ꯅꯪ ꯍꯧꯖꯤꯛ ꯊꯕꯛ ꯆꯤꯜꯂꯝꯃꯅꯤ
ꯌꯥꯔꯦꯢ ꯑꯁ ꯂꯧꯒꯤ ꯀꯩꯒꯤ ꯂꯧ ꯃꯇꯝꯒ ꯑꯣꯏꯁꯟ ꯁꯜꯂꯛꯑꯦ ꯑꯗꯩ ꯑꯣꯛ ꯅꯥꯁꯤꯜꯂꯛꯄꯅꯦ ꯃꯊꯥ ꯌꯥꯝ ꯁꯥꯏꯗ ꯌꯥꯝꯕꯥ
ꯑꯁ ꯅꯨꯡꯉꯥꯏꯇꯦꯅꯦ ꯇꯧꯔꯤꯁꯦ
ꯎꯝ ꯁꯣꯟꯗ ꯑꯉꯥꯡ ꯀꯣꯂꯦꯖꯀꯤ ꯑꯦꯠꯃꯤꯁꯟ ꯇꯧꯒꯦ ꯑꯃꯨꯛ ꯍꯥꯏꯔꯛꯑꯅꯤ
ꯎꯝ
ꯑꯗꯨꯅ ꯃꯊꯥ ꯁꯥꯏ ꯇꯧꯔꯤ
ꯌꯥꯗ꯭ꯔꯦꯅꯦ ꯇꯧꯔꯤꯁꯦ ꯂꯥꯏꯐꯁꯤ ꯅꯠꯇ꯭ꯔꯥ
ꯎꯝ
ꯍꯧꯖꯤꯛꯀꯥꯟꯁꯤꯕꯨ ꯅꯪꯕꯨ ꯑꯣꯛꯇ ꯑꯗꯨꯝ ꯇꯧ ꯂꯩꯔꯕꯣ ꯆꯥꯕ ꯊꯛꯄ ꯀꯌꯥ ꯆꯪꯗ꯭ꯔꯕꯣ
ꯆꯥ ꯊꯛꯄꯁꯦ ꯈꯪꯗꯦꯅꯦ ꯏꯌꯥꯝꯕ ꯑꯣꯛ ꯅꯥꯁꯤꯜ ꯂꯩꯔꯕꯅꯤꯅ
ꯁꯣꯟꯗ ꯄꯤꯛꯏꯉꯩ ꯑꯗꯒꯤ ꯀꯩꯅꯣ ꯇꯧꯔꯤꯉꯩ ꯍꯥꯏꯕ ꯑꯣꯏꯗꯤ ꯐꯕ ꯌꯣꯟꯕ ꯌꯥꯔꯑ ꯀꯥꯟꯗꯨꯗ ꯄꯩꯁꯥꯗꯣ ꯀꯩꯅꯣ ꯇꯧꯔ ꯃꯇꯝꯗꯨꯗ ꯑꯩꯅ ꯈꯜꯂꯝꯃꯤ ꯄ꯭ꯂꯥꯟꯁꯦ ꯄꯨꯀꯥꯏ ꯀꯥꯏꯕꯤꯅꯤꯃꯦ
ꯑꯥ ꯄꯤꯛꯏꯉꯥꯏꯗ ꯅꯥꯔꯝꯕ ꯑꯣꯏꯗꯤ ꯐꯕ
ꯍꯣꯏ ꯆꯥꯎꯔꯀꯥꯟ ꯅꯥꯕꯅꯤꯅ ꯄꯠꯇꯣ ꯀꯩꯅꯣ ꯇꯧꯔꯦꯕ ꯍꯣꯏ ꯍꯥꯏꯗꯤ ꯑꯩꯈꯣꯏꯅ ꯁꯨꯝ ꯄꯤꯖꯔꯤꯁꯤꯗꯤ ꯁꯨꯝ ꯐꯒꯗ꯭ꯔꯅ ꯁꯨꯝ ꯄꯤꯖꯔꯤꯅꯦꯕ
ꯑꯥ
ꯐꯕ ꯌꯥꯏ ꯐꯠꯇꯕ ꯌꯥꯏꯑꯕ ꯑꯗꯨꯅ ꯃꯊꯥ ꯁꯥꯕꯤꯅꯦ ꯇꯧꯔꯤꯁꯦ
ꯌꯥꯝ ꯍꯦꯟꯖꯤꯟꯅꯁꯨ ꯈꯟꯖꯤꯜꯂꯨꯨꯅꯨꯗ ꯑꯗꯨꯝ ꯐꯖꯔꯛꯀꯅꯤꯗ ꯅꯪꯅ ꯀꯟꯅ ꯍꯣꯠꯅꯔꯤꯗꯨꯕꯨ
ꯑꯗꯣ ꯏꯌꯥꯝꯕ ꯍꯣꯏ ꯀꯩꯀꯩ ꯍꯣꯠꯅꯔꯤꯒꯦ
ꯑꯁ ꯁꯨꯝ ꯀꯩꯁꯨ ꯇꯧꯗꯦ ꯍꯧꯖꯤꯛꯇꯤ ꯂꯧ ꯃꯇꯝꯅꯤꯅ ꯂꯧꯁꯤꯡ ꯈꯔ ꯁꯨꯝ ꯏꯃꯥ ꯏꯄꯥ ꯒꯤ ꯃꯇꯦꯡꯗꯤ ꯑꯩꯅꯥ ꯁꯨꯝ ꯈꯔ ꯄꯥꯡꯉꯤ ꯌꯦ
ꯂꯧ ꯎꯝ ꯂꯧ ꯀꯩꯅꯣ ꯑꯥ ꯀꯌꯥꯝ ꯎꯔꯤꯅꯣ ꯏꯌꯥꯝꯕ ꯍꯣꯏꯒꯤ
ꯑꯁ ꯂꯧ ꯄꯔꯤ ꯑꯃ ꯃꯨꯛ ꯎꯕꯅꯦ ꯑꯥ ꯑꯗꯨꯣ ꯑꯁ ꯏꯁꯤꯡ ꯅꯣꯡꯁꯨ ꯇꯥꯗꯕꯅꯤꯅ ꯏꯁꯤꯡꯁꯦ ꯑꯩꯈꯣꯏꯒꯤ ꯂꯧꯗꯨꯁꯨ ꯈꯔ ꯂꯥꯞꯄꯦꯕ ꯑꯥ ꯀꯦꯅꯦꯟꯗꯒꯤ ꯍꯥꯏꯇꯥꯔꯦ
ꯎꯝ
ꯑꯗꯨꯅ ꯀꯦꯅꯦꯜꯗ ꯊꯥꯔꯛꯄ ꯏꯁꯤꯡꯁꯤꯁꯨ ꯌꯥꯎꯔꯛꯄꯁꯦ ꯄꯥꯛ ꯌꯥꯎꯔꯛꯇꯕ ꯑꯩꯈꯣꯏꯗ
ꯑꯗꯨꯅ ꯌꯧꯔꯛꯇꯕꯅꯤꯅ ꯍꯥꯏꯕꯗꯤ ꯌꯧꯅꯕ ꯑꯁ ꯃꯊꯥꯁꯨ ꯁꯥꯔꯤꯕꯅꯤꯅꯦ ꯑꯩꯁꯨ ꯇꯧꯔꯤꯁꯦ ꯃꯊꯥ ꯁꯥꯃꯟꯗꯅ ꯑꯗꯣ ꯅꯣꯡꯐꯥꯗꯣꯛꯇ ꯀꯣꯏꯊꯣꯛꯎꯁꯤꯔꯥꯅ ꯑꯩꯖꯦ ꯍꯧꯗꯝ
ꯀꯦꯅꯦꯜ ꯀꯩꯅꯣ ꯅꯣꯏꯒ ꯁꯦꯡ ꯀꯩꯅꯣ ꯇꯧꯕ꯭ꯔꯕ ꯀꯦꯅꯦꯜꯕꯨꯗꯤ ꯐꯖꯅ ꯂꯩꯕ ꯅꯠꯇ꯭ꯔꯥꯕ
ꯀꯦꯅꯦꯜ ꯂꯩꯌꯦ ꯑꯗꯣ ꯀꯦꯅꯦꯜꯗꯨꯒ ꯑꯈꯣꯏꯗꯅ ꯀꯦꯅꯦꯜꯗꯒꯤ ꯑꯃꯨꯛ ꯈꯔ ꯂꯥꯞꯅ ꯂꯩꯕ ꯍꯥꯏꯇꯥꯔꯦ ꯂꯧꯗꯣ ꯈꯔ ꯃꯅꯨꯡ ꯆꯪꯖꯤꯟꯕ ꯍꯥꯏꯇꯥꯔꯦ
ꯎꯝ
ꯅꯣꯡ ꯆꯤꯡꯖꯦ ꯑꯃꯨꯛ ꯇꯥꯔꯒꯗꯤ ꯀꯦꯅꯦꯜꯗꯨꯖꯨ ꯏꯁꯤꯡꯗꯣ ꯄꯤꯛ ꯊꯜꯂꯒꯗꯤ ꯍꯦꯛ ꯐꯖꯅ ꯍꯦꯛ ꯂꯥꯛꯏꯗꯅ ꯢꯁꯤꯡ ꯈꯔ ꯂꯥꯛꯄꯗꯖꯨ ꯍꯥꯏ ꯗꯤ ꯑꯅꯛ ꯑꯅꯛꯄ ꯂꯧꯖꯤꯡꯗꯨꯒꯤ ꯑꯗꯨꯝ ꯈꯥꯢꯖꯤꯟꯅꯈꯤꯕꯗ ꯑꯗꯨꯝ ꯈꯣꯏ ꯍꯦꯛ ꯌꯧꯔꯛꯄꯗ ꯍꯦꯛ ꯏꯁꯤꯡꯗꯣ ꯍꯦꯛ ꯌꯥꯝꯅ ꯐꯪꯍꯧꯗꯕ ꯈꯣꯠꯇꯕ ꯑꯗꯨꯃꯥꯏꯅ ꯍꯦꯛ ꯇꯧꯋꯦꯕ
ꯗꯥꯝ ꯅꯨꯡꯒꯗꯤ ꯂꯩꯇꯕ ꯏꯌꯥꯝꯕ ꯍꯣꯏ ꯑꯗꯨ ꯖꯒꯥꯗꯣ
ꯗꯥꯝꯒꯨꯝꯕꯗꯤ ꯂꯩꯇꯦ ꯢꯅꯥꯎ ꯍꯥꯏꯗꯤ ꯍꯥꯏꯗꯤ ꯀꯦꯅꯦꯟꯒꯨꯝꯕ ꯍꯥꯏꯗꯤ ꯀꯩꯅꯣꯗꯒꯤ ꯊꯥꯖꯤꯜꯂꯛꯄꯅꯦꯕ ꯑꯈꯣꯏ ꯇꯣꯔꯦꯟꯒꯨꯝꯕ ꯀꯩꯒꯨꯝꯕꯗꯒꯤ ꯈꯔ ꯊꯥꯖꯤꯟꯅꯕꯒꯨꯝꯕ ꯀꯩꯒꯨꯝ ꯎꯝ ꯎꯝ ꯑꯗꯨꯗꯨꯅ ꯅꯣꯡ ꯍꯦꯛ ꯇꯥꯔꯒꯗꯤ ꯀꯦꯅꯦꯟ ꯀꯦꯅꯦꯟꯗ ꯍꯦꯛ ꯃꯥ ꯃꯔꯥꯡ ꯀꯥꯏꯅ ꯍꯦꯛ ꯂꯥꯢ
ꯎꯝ ꯅꯣꯡ ꯇꯥꯗ꯭ꯔꯒꯗꯤ ꯑꯃꯨꯛ ꯅꯣꯡ ꯇꯥꯗ꯭ꯔꯒꯗꯤ ꯃꯅꯥꯛ ꯅꯛꯄ ꯀꯩꯅꯣꯗꯨꯅ ꯑꯃꯨꯛ ꯆꯤꯡꯊꯣꯛꯈꯤꯕꯩ ꯋꯥꯔꯤꯅꯦꯕ ꯈꯔ ꯂꯥꯞꯅ ꯃꯌꯥꯏꯋꯥꯏꯗ ꯂꯩꯕꯗꯨꯗꯤ ꯐꯪꯗꯕꯩ ꯋꯥꯔꯤꯅꯦꯕ ꯑꯗꯣ ꯎꯝꯅꯥ ꯅꯣꯏ ꯃꯁꯦꯟ ꯍꯥꯏꯅꯔꯒ ꯂꯥꯞꯅ ꯁꯨꯝ ꯑꯃꯗꯩ ꯑꯃꯗ ꯑꯃꯗꯩ ꯑꯃꯅꯕ ꯁꯨꯝ ꯆꯤꯡꯅꯕꯗ ꯀ꯭ꯌꯝ ꯀ꯭ꯌꯝ ꯍꯥꯏꯅꯗꯕ꯭ꯔꯥ ꯑꯗꯨꯒꯤ ꯑꯣꯏꯕ ꯀꯩꯅꯣꯗꯨꯗꯤ
ꯍꯧꯖꯤꯛ ꯏꯟꯖꯤꯟ ꯇꯧꯔꯒ ꯑꯈꯣꯏꯒꯤ ꯗꯤꯂꯤꯚꯔ ꯄꯥꯏꯞꯀ ꯍꯥꯞꯆꯤꯜꯂꯒ ꯑꯈꯣꯏꯒꯤ ꯀꯩꯅꯣ ꯇꯧꯔꯒ ꯂꯥꯞ ꯂꯥꯞꯅ ꯆꯤꯡꯕꯤꯗꯣ ꯆꯤꯡꯉꯤ ꯑꯗꯨ ꯆꯤꯡꯉꯒꯁꯨ ꯍꯥꯏꯗꯤ ꯀꯩꯍꯥꯏꯅꯤ ꯅꯨꯡꯁꯥꯖꯨ ꯁꯥꯕꯅꯤꯅꯀꯣ ꯍꯨꯖꯤꯛ ꯇꯤ ꯏꯁꯤꯡ ꯈꯔ ꯂꯩꯕꯗꯨ ꯍꯦꯛꯇ ꯂꯧꯒ ꯑꯣꯏꯕꯅꯤꯅ ꯂꯝꯍꯥꯡ ꯇꯨꯝꯍꯥꯡꯒ ꯑꯣꯏꯕꯅꯤꯅ ꯁꯥꯏꯗꯣ ꯍꯟꯗꯛ ꯇꯤ ꯑꯗꯨꯗꯨꯅ ꯍꯦꯠꯇ ꯏꯁꯤꯡꯖꯦ ꯍꯦꯠꯇ ꯀꯪꯉꯦꯕ ꯊꯨꯅ ꯖꯠ ꯂꯥꯎꯅ ꯊꯥꯖꯤꯜꯂꯝꯕ ꯢꯁꯤꯡꯖꯦ ꯑꯗꯨꯅ ꯈꯪꯗꯦꯅ ꯒ꯭ꯌꯥꯟ ꯇꯥꯗꯦꯅ ꯇꯧꯋꯤꯖꯦ
ꯀꯩ ꯀꯩ ꯐꯧ ꯍꯨꯟꯒꯦ ꯍꯥꯏꯅꯣ ꯏꯌꯥꯝꯕ ꯍꯟꯗꯛꯁꯤꯕꯣ
ꯗꯛꯇꯤ ꯐꯧꯁꯦ ꯍꯥꯎꯕ ꯍꯥꯎꯇꯕ ꯅꯠꯇꯦ ꯈꯔ ꯌꯥꯝꯅ ꯊꯣꯛꯀꯗꯧꯕ ꯑꯣꯏꯅ ꯇꯥꯟꯅꯔꯒ ꯑꯣꯏꯅ ꯍꯨꯜꯂꯖꯤꯔꯥꯅ ꯈꯟꯅꯔꯤꯌꯦ ꯎꯝ ꯍꯥꯏꯗꯤ ꯑꯈꯣꯏ ꯅꯍꯥꯋꯥꯏ ꯏꯄꯥ ꯏꯄꯨꯅ ꯇꯧꯔꯝꯃꯤꯁꯤꯗꯤ ꯐ ꯍꯥꯎꯕ ꯍꯥꯎꯕꯅ ꯈꯟꯅꯔꯝꯃꯦ ꯍꯧꯖꯤꯛꯇꯤ ꯍꯥꯎꯕꯗꯨꯗꯤ ꯉꯥꯛꯇꯪ ꯈꯛꯇꯅꯦ
ꯃꯥꯅꯦ ꯃꯥꯅꯦ
ꯌꯥꯝꯅ ꯑꯈꯣꯏꯒꯤ ꯊꯣꯛꯍꯧꯔꯒ ꯍꯥꯎꯔꯖꯨ ꯍꯥꯎꯇ꯭ꯔꯖꯨ ꯑꯈꯣꯏ ꯆꯦꯡ ꯂꯩꯔꯛꯇ꯭ꯔ ꯀꯥꯟꯗꯗꯤ ꯑꯈꯣꯏ ꯗꯨꯀꯥꯟꯗꯒꯤ ꯑꯈꯣꯏ ꯑꯁ ꯑꯁꯝꯗꯩ ꯊꯥꯖꯜꯂꯛꯄ ꯔꯁꯟꯒꯨꯝꯕ ꯀꯩꯒꯨꯝꯕ ꯇ ꯋꯥꯜꯂ ꯆꯥꯔꯤꯖꯤꯅꯦ ꯁꯨꯝꯕ ꯆꯥꯕꯩ ꯃ ꯑꯗꯨ ꯏꯁꯥꯅ ꯎꯖꯕ ꯍꯥꯏꯇꯥꯔꯦꯀꯣ ꯄꯣꯠꯊꯣꯛꯁꯦ ꯌꯥꯝꯅ ꯎꯔꯒꯗꯤ ꯍꯦꯛ ꯆꯩ ꯏ ꯑꯃ ꯍꯦꯛ ꯆꯥꯕ ꯌꯥꯅꯕꯒꯤ ꯐꯤꯚꯝꯗ ꯂꯩꯔꯒꯗꯤ ꯍꯦꯛ ꯐꯩꯗꯅ ꯑꯗꯨꯃꯥꯏꯅ ꯑꯣꯏꯅ ꯈꯟꯅꯔꯤꯌꯦ ꯀꯔꯝꯕꯅ ꯊꯣꯛꯇꯣꯏꯅꯣꯅ ꯑꯍꯜ ꯂꯃꯟ ꯀꯟ ꯇꯥꯟꯅꯔꯤ
ꯎꯝ ꯂꯧ ꯎꯕ ꯄꯩꯁꯥ ꯁꯨꯝ ꯆꯪꯉꯕꯅꯤꯅ ꯍꯥꯏꯗꯤ ꯍꯥꯎꯒꯗꯧꯒꯤ ꯁꯨ ꯃꯊꯧ ꯇꯥꯔꯛꯇ꯭ꯔꯦꯕ ꯄ꯭ꯔꯗꯛꯇꯣ ꯌꯥꯝꯅ ꯄꯨꯊꯣꯛꯄꯗꯨꯅꯦꯕ ꯍꯧꯖꯤꯛ ꯌꯥꯝꯅ ꯄꯨꯊꯣꯛꯄ ꯑꯗꯒꯤ ꯌꯥꯝꯅ ꯍꯥꯞꯍꯧꯕꯗꯨꯅꯦꯕ ꯍꯧꯖꯤꯛ ꯃꯌꯥꯝ ꯐꯥꯔꯃꯔꯅ ꯇꯥꯟꯅꯔꯤꯖꯦ
ꯑꯥ
ꯍꯥꯏꯗꯤ ꯂꯧ ꯎꯕꯖꯦ ꯄꯩꯁꯥ ꯃꯌꯥ ꯑꯗꯨꯛꯀꯤꯃꯇꯤꯛ ꯃꯌꯥꯝ ꯆꯪꯉꯦꯕ ꯑꯗꯨꯅ ꯑꯗꯩ ꯐꯧꯖꯤꯅ ꯑꯩꯈꯣꯏꯒꯤ ꯍꯧꯖꯤꯛ ꯋꯦꯗꯔ ꯁꯨꯝ ꯐꯠꯂꯛꯇꯕꯁꯤꯗ ꯅꯣꯡ ꯏꯁꯤꯡ ꯐꯤꯚꯝ ꯁꯨꯝ ꯐꯠꯂꯛꯇꯕꯁꯤꯗ ꯂꯧ ꯎꯕ ꯑꯗꯒꯤ ꯐꯥꯝ ꯇꯧꯕ ꯑꯩꯈꯣꯏ ꯏꯆꯤꯟ ꯅꯥꯎ ꯃꯌꯥꯝꯁꯤꯡꯖꯨ ꯍꯥꯏꯗꯤ ꯃꯣꯏꯅꯤ ꯃꯣꯏꯅ ꯊꯥꯖꯔꯤꯕ ꯑꯗꯒꯤ ꯍꯣꯠꯅꯖꯔꯤꯕ ꯃꯌꯥꯝꯗꯨ ꯅꯣꯡ ꯆꯤꯡ ꯐꯤꯚꯝ ꯐꯠꯇ꯭ꯔꯝꯅꯤꯅ ꯄꯣꯠꯇꯨ ꯐꯠꯇ꯭ꯔꯦꯕ
ꯃꯥꯅꯦ
ꯄꯩꯁꯥ ꯆꯪꯉꯤꯗꯨꯒ ꯑꯗꯒꯤ ꯊꯣꯛꯂꯛꯏ ꯕ ꯄ꯭ꯔꯗꯛꯇꯨꯒ ꯁꯣꯟꯗ ꯄꯩꯁꯥꯅ ꯍꯦꯟꯖꯜꯂꯛꯄ ꯎꯝ ꯑꯗꯨꯃꯥꯏ ꯇꯧꯅꯔꯛꯄꯅꯤꯅ ꯍꯧꯖꯤꯛꯇꯤ
ꯄꯣ ꯍꯥꯎꯕ ꯍꯥꯎꯇꯕ ꯊꯤꯅꯗ꯭ꯔꯦ ꯄꯣꯠ ꯄ꯭ꯔꯗꯛ ꯌꯥꯝꯅ ꯄꯨꯊꯣꯛꯄ ꯑꯗꯨꯒꯤ ꯑꯗꯨꯒꯤ ꯆꯪꯒꯤꯕ ꯁꯦꯟ ꯃꯌꯥꯝꯗꯨꯒꯤ ꯈꯜꯂꯒ ꯑꯗꯨꯃꯥꯏꯅ ꯑꯣꯏꯅ ꯑꯌꯥꯝꯕ ꯊꯥꯅꯔꯦꯕ
ꯎꯝ ꯑꯗꯣ ꯑꯈꯣꯏꯒꯤ ꯀꯅꯣꯁꯦ ꯑꯈꯣꯏꯒꯤ ꯈꯣꯏꯒꯤ ꯑ ꯂꯩꯔꯤꯕ ꯑꯈꯣꯏꯒꯤ ꯀꯩꯅꯣꯁꯤꯡꯁꯦ ꯃꯣꯏꯖꯤꯡꯖꯤꯅꯖꯨ ꯑꯈꯣꯏꯒꯤ ꯀꯅꯣ ꯑꯣꯏꯅ ꯇꯧꯔꯒꯀꯣ ꯍꯥꯏꯗꯤ ꯐꯖꯅ ꯍꯥꯏꯗꯤ ꯁꯔꯀꯥꯔꯁꯤꯅꯁꯨ ꯐꯖꯅ ꯃ ꯇꯦꯡ ꯅꯨꯡꯇꯦꯡ ꯇꯧꯔꯒ ꯍꯥꯏꯇꯥꯔꯦꯀꯣ ꯐꯖꯅ ꯀꯩꯅꯣꯒꯨꯝꯕ ꯇꯧꯔꯒꯗꯤ ꯌꯥꯝꯅ ꯐꯩꯌꯦꯅꯕꯨꯗꯤ ꯈꯟꯅꯤ ꯑꯦꯋꯥꯔꯅꯦꯁ ꯄꯤꯕ ꯑꯗꯒꯤ ꯈꯣꯏ ꯃꯣꯏꯅ ꯖꯨ ꯍꯥꯏꯗꯤ ꯑꯦ ꯂꯧꯁꯤꯡꯒꯤꯖꯦ ꯀꯃꯥꯏꯅ ꯇꯧꯖꯤꯒꯦ ꯈꯣꯠꯁꯤꯒꯦ ꯀꯥꯏꯅꯒ ꯍꯥꯏꯔꯒ ꯑꯩꯈꯣꯏꯒꯤ ꯁꯤꯟꯕꯤ ꯈꯣꯠꯄꯤꯗꯅ ꯇꯧꯔꯒꯗꯤ ꯃꯣꯏꯅ ꯁꯤꯟꯕꯤꯔꯛꯇ꯭ꯔꯒꯗꯤ ꯑꯈꯣꯏꯅ ꯍꯦꯛꯇ ꯅꯣꯏ ꯑꯩꯈꯣꯏꯅ ꯍꯦꯛꯇ ꯁꯤꯜꯂꯨꯕꯖꯤ ꯉꯝꯕ ꯅꯠ ꯇꯦꯗꯅꯀꯣ ꯂꯩꯕꯥꯛꯀꯤ ꯃꯄꯤ ꯃꯄꯥ ꯑꯣꯏꯔꯤꯕ ꯃꯣꯏꯅ ꯈꯔ ꯇꯧꯕꯤꯔꯛꯇ꯭ꯔꯒꯗꯤ
ꯁꯨꯃꯥꯏꯅ ꯑꯩꯈꯣꯏ ꯁꯤꯗ ꯑꯩꯈꯣꯏ ꯆꯥꯛ ꯆꯥꯔꯤꯅꯤ ꯈ꯭ꯋꯥꯏ ꯃꯔꯨ ꯑꯣꯏꯕ ꯆꯥꯛꯁꯤꯅꯦꯕ ꯆꯦꯡꯖꯤꯅꯦꯕ ꯃꯔꯨ ꯑꯣꯏꯔꯤꯖꯦ ꯑꯩ ꯆꯥꯔꯒꯖꯨ ꯗꯀꯥꯔ ꯑꯣꯏꯔꯤꯖꯦ ꯑꯐꯕ ꯆꯦꯡꯗꯨꯅꯦꯕ ꯗꯔꯀꯥꯔ ꯑꯣꯏꯔꯤꯖꯦ ꯁꯤ ꯅꯨꯡꯇꯤꯒꯤ ꯑꯗꯨꯝ ꯆꯥꯗ꯭ꯔꯕ ꯌꯥꯕ ꯄꯣꯠ ꯄꯣꯠꯅꯦꯕꯁꯦ ꯑꯗꯨꯅ ꯁꯤꯒꯤ ꯃꯇꯥꯡꯖꯤꯗ ꯃꯇꯝ ꯁꯤ ꯁꯤꯒꯤ ꯃꯇꯥꯡꯖꯤꯗ ꯈꯟꯅ ꯆꯩꯅ ꯈꯟꯅꯕ ꯑꯗꯒꯤ ꯑꯦꯋꯥꯔꯅꯦꯁ ꯄꯤꯕꯥꯗ ꯃꯇꯝ ꯃꯥꯡꯕ ꯍꯥꯏꯕꯗꯨ ꯁꯨꯡꯂꯩ ꯂꯩꯇꯦꯕ ꯁꯤ ꯁꯤꯒꯤ ꯃꯇꯥꯡꯖꯤꯗꯗꯤ
ꯃꯥꯅꯦ
ꯍꯥꯏꯗꯤ ꯁꯤ ꯐꯧꯖꯤ ꯁꯨꯃꯥꯏ ꯇꯧꯔꯒꯗꯤ ꯀꯔꯤ ꯇꯧꯅꯤ ꯑꯗꯒꯤ ꯁꯤ ꯇꯧꯔꯒꯗꯤ ꯀꯔꯤ ꯇꯧꯅꯤ ꯍꯥꯏꯕ ꯄꯣꯠꯁꯤ ꯑ ꯁꯔꯀꯥꯔꯅ ꯐꯖꯅ ꯍꯥꯏꯗꯤ ꯑꯦꯋꯥꯔꯅꯦꯁꯇꯨ ꯐꯖꯅ ꯐꯥꯔꯃꯔꯁꯤꯡꯁꯤꯗ ꯄꯤꯕꯤꯔꯗꯤ
ꯄꯣꯠꯇꯨ ꯑꯃꯨꯛ ꯍꯦꯟꯅ ꯐꯒꯗꯕ ꯃꯌꯥꯝ ꯍꯥꯏꯗꯤ ꯍꯛꯆꯥꯡꯁꯨ ꯐꯥꯃꯤꯟꯅꯔꯦ ꯑꯗꯩꯗꯤ ꯃꯣꯏꯗ ꯑꯥ ꯐꯥꯔꯃꯔꯁꯤꯡꯁꯤꯗꯁꯨ ꯀꯩꯅꯣ ꯋꯥꯠꯇ꯭ꯔꯦ
ꯑꯥ
ꯑꯃ ꯑꯣꯏꯔꯣ ꯑꯃ ꯑꯣꯏꯔꯣ ꯇꯤꯜꯍꯥꯠ ꯍꯥꯏꯗꯤ ꯂꯩꯅꯥ ꯍꯥꯏꯗꯤ ꯃꯍꯤꯛ ꯃꯇꯥꯏ ꯀꯩꯅꯣ ꯂꯥꯏꯅꯥꯒꯨꯝꯕ ꯂꯥꯛꯑꯦ ꯈꯜꯂꯁꯨ ꯑꯗꯩꯗꯤ ꯋꯥꯍꯍꯤꯛꯀꯨꯝꯕ ꯀꯩꯒꯨꯝꯕ ꯇꯥꯔꯦ ꯈꯜꯂꯁꯨ ꯃꯣꯏꯗ ꯄ꯭ꯔꯣꯕ꯭ꯂꯦꯝ ꯗꯨ ꯍꯥꯏꯗꯤ ꯋꯥꯈꯟꯗꯣ ꯈꯔꯗꯤ ꯅꯨꯡꯉꯥꯏꯗꯅ ꯈꯪꯉꯗꯤ ꯁꯤ ꯇꯧꯅꯤ ꯁꯤ ꯇꯧꯅꯤ ꯍꯥꯏꯗꯨ ꯈꯪꯉꯗꯤ ꯑꯗꯨꯗꯩꯩ ꯁꯔꯀꯥꯔꯁꯤꯁꯨ ꯃꯥꯊꯣꯛꯄꯃ ꯂꯩꯔꯦ ꯑꯗꯒꯤ ꯈꯣꯏꯒꯤ ꯂꯧꯎ ꯁꯤꯡꯎ ꯇꯧꯔꯤꯕ ꯀꯥꯡꯉꯨ ꯑꯥ ꯍꯥꯏꯗꯤ ꯑꯩꯈꯣꯏꯁꯨ ꯉꯥꯏꯔꯦ ꯈꯣꯏꯁꯨ ꯍꯥꯏꯗꯤ ꯎꯈꯣꯏꯅ ꯄꯪꯄꯨ ꯄꯨꯊꯣꯔꯛꯄ ꯑꯗꯒꯤ ꯃꯣꯏꯅ ꯇꯨꯃꯤꯟ ꯇꯨꯃꯤꯟ ꯂꯩꯈꯤꯕ ꯁꯤꯅꯦꯕꯥ ꯈꯣꯏꯅ ꯁꯣꯏꯔꯤꯁꯦ
ꯑꯥ ꯑꯇꯣꯞ ꯑꯇꯣꯞꯄ ꯂꯝꯗꯗꯤ ꯌꯦꯡꯉꯣ ꯑꯇꯣꯞ ꯇꯣꯞꯄ ꯀꯟꯇ꯭ꯔꯤꯁꯤꯡꯗꯗꯤ ꯌꯦꯡꯉꯣ ꯗꯕꯜ ꯀ꯭ꯔꯣꯞꯄꯤꯡ ꯑꯗꯩ ꯇ꯭ꯔꯤꯞ ꯗꯕꯜ ꯀ꯭ꯔꯣꯄꯤꯡ ꯕꯨꯛ ꯇꯧꯕ ꯌꯥꯎꯏꯅꯦ ꯈꯣꯏ ꯃꯅꯤꯄꯨꯔꯗꯗꯤ ꯌꯦꯡꯉꯣ ꯍꯥꯏꯗꯤ ꯑꯝ ꯍꯥꯏꯗꯤ ꯑꯃꯈꯛ ꯍꯥꯏꯗꯤ ꯆꯍꯤ ꯑꯝꯗ ꯑꯃꯨꯛꯈꯛ ꯎꯕꯁꯤꯕꯧ ꯁꯤꯗ ꯊꯣꯛ ꯃꯊꯥ ꯁꯥꯟꯅꯩꯅꯦꯕꯥ ꯇꯧꯔꯤꯁꯦ ꯑꯗꯣ ꯇꯣꯞ ꯇꯣꯞꯄ ꯀꯟꯇ꯭ꯔꯤꯒꯤꯅ ꯍꯥꯏꯕꯗꯤ ꯃꯤꯒꯤꯅ ꯍꯥꯏꯗꯤ ꯏꯔꯤꯒꯦꯁꯟ ꯁꯤꯛꯁ꯭ꯇꯦꯝꯗꯩꯩ ꯀꯩꯗꯒꯤ ꯃꯄꯨꯡ ꯐꯥꯅ ꯐꯖꯅ ꯁꯦꯝ ꯁꯥꯔꯅ ꯇꯧꯕꯅꯤꯅ ꯎꯅꯤꯡꯕ ꯃ ꯃꯇꯝꯗ ꯑꯗꯨꯝ ꯑꯃ ꯂꯣꯏꯈꯤꯕꯒꯥ ꯑꯗꯨꯝ